ꯂꯣ ꯂꯣ
ꯇꯥꯏꯌꯦ
ꯑꯩꯒꯤ ꯄꯨꯟꯁꯤꯁꯦ ꯅꯪꯅ ꯅꯪꯉꯣꯟꯗ ꯑꯗꯨꯝ ꯂꯣꯏꯔꯝꯒꯗꯧ ꯃꯥꯜꯂꯦꯕꯣ
ꯎꯝ ꯀꯅꯥꯅ ꯈꯪ ꯏꯁꯣꯔꯅ ꯇꯝꯕꯤꯕ꯭ꯔꯥ ꯍꯥꯏꯕ ꯂꯩꯔꯝ ꯂꯩ ꯑꯁ ꯍꯥꯏꯕ ꯍꯩꯇ꯭ꯔꯦꯍꯦ
ꯑꯣ ꯂꯩꯔꯝꯃꯅꯤ ꯎꯝ ꯅꯪꯅ ꯅꯪꯅ ꯈꯪꯅꯨꯔꯁꯨ ꯏꯁꯣꯔꯗꯤ ꯈꯪꯅꯝꯃꯅꯤ
ꯍꯣꯏ ꯐꯖꯅ ꯈꯪꯉꯗꯤ ꯃꯥꯅ ꯏꯁꯣꯔꯗꯤ ꯂꯣꯏꯅ ꯈꯪꯕ ꯃꯤꯅꯦ ꯇꯨꯒꯤ
ꯑꯗꯣ ꯀꯔꯤꯒꯨꯝꯕ ꯅꯪꯒ ꯑꯩꯒꯁꯦ
ꯎꯝ
ꯏꯕꯥꯅꯤꯕꯨ ꯌꯨꯝ ꯄꯥꯟꯃꯤꯟꯅꯔꯨꯔꯣꯅ ꯇꯝꯂꯝꯕꯗꯤ ꯀꯝꯃꯥꯏ ꯇꯧꯕ ꯇꯥꯔꯦ
ꯄꯥꯡꯅ ꯇꯥꯔꯦꯗꯅ
ꯄꯥꯂꯁꯤꯗ ꯑꯗꯨꯗꯤ ꯀꯨꯏꯔꯔꯣꯏ
ꯑꯗꯨꯅ
ꯑꯁꯤ ꯍꯦꯛ ꯂꯣꯏꯔꯒ ꯑꯗꯨꯝ
ꯏꯁꯣꯔꯕꯨ ꯑꯗꯨ ꯃꯥꯏ ꯇꯧꯕ ꯌꯥꯕ꯭ꯔꯣ ꯃꯥꯅ ꯍꯥꯏꯕꯗꯤ ꯐꯖꯅ ꯇꯥꯗꯕꯅꯤ
ꯎꯝ
ꯅꯪꯗꯣ ꯁꯤ ꯑꯥ ꯇꯝꯄꯥꯛꯇꯥ ꯂꯩꯕꯗꯣ ꯅꯪꯁꯨ ꯊꯕꯛ ꯇꯧꯕ꯭ꯔꯣ
ꯎꯝ ꯇꯧꯗꯦ
ꯑꯥ
ꯃꯤꯔꯦꯝꯅꯦ ꯑꯈꯣꯏꯗꯤ
ꯍꯣꯏ ꯆꯨꯝꯃꯤ ꯆꯨꯝꯃꯤ ꯃꯤꯔꯦꯝ ꯍꯥꯏꯕ ꯖꯦ ꯌꯥꯝꯗꯤ ꯌꯥꯝꯈ꯭ꯔꯕꯅꯦ ꯃꯤꯔꯦꯝ ꯍꯥꯏꯕ ꯖꯥꯠꯁꯦ ꯇꯝꯄꯥꯛ
ꯎꯝ ꯇꯝꯄꯥꯥꯗꯗꯤ ꯃꯤꯔꯦꯝ ꯌꯥꯝꯃꯦꯕꯀꯣ
ꯑꯥ ꯌꯥꯝꯕꯅꯤ
ꯃꯔꯛ ꯃꯔꯠꯇꯥ ꯃꯤꯔꯦꯝ ꯃꯔꯛ ꯃꯔꯛꯇꯥ ꯃꯤꯅꯥꯏ ꯇꯧꯗꯝꯅꯤ
ꯎꯝ ꯑꯩꯗꯤ ꯑꯁ ꯀꯩ ꯆꯥꯔꯤꯅꯣ ꯍꯩꯅꯧ ꯆꯥꯔꯤꯔꯣ
ꯂꯣꯀꯦꯜꯒꯤ ꯄꯥꯏꯅꯦꯄꯜ ꯉꯔꯥꯡ ꯑꯩꯒꯤ ꯑꯟꯇꯤꯅ ꯊꯥꯔꯛꯄꯗꯨ ꯏꯃꯥꯟꯕꯤꯈꯣꯏꯗ ꯑꯩꯈꯣꯏꯗ ꯄꯨꯟꯅ ꯆꯥꯕ ꯂꯦꯝꯍꯧꯕꯗꯣ ꯑꯩꯅ ꯂꯣꯏꯁꯤꯟꯕꯅꯤꯗ
ꯅꯪꯅ ꯂꯩꯁꯤꯟꯕꯅꯦꯕ
ꯎꯝ
ꯑꯩꯈꯣꯏ ꯃꯤꯒꯤ ꯈꯨꯠꯇꯥ ꯂꯩꯕꯅꯦ ꯅꯪꯒꯤ ꯈꯨꯠꯇꯥ
ꯍꯣꯏ ꯈꯪꯗꯦ ꯀꯔꯤꯔꯥ ꯃꯤ ꯑꯃ ꯂꯥꯛꯑꯒ ꯒꯨꯔꯨ ꯒꯨꯔꯨ ꯇꯧꯈ꯭ꯔꯦ ꯍꯧꯖꯤꯛ ꯈꯪꯗ꯭ꯔꯦꯗꯍꯦ ꯎꯝ
ꯀꯔꯤ ꯈꯪꯗ꯭ꯔꯤꯅꯣ ꯑꯩ ꯍꯥꯏꯒꯦ ꯇꯧꯕꯗꯣ ꯅꯪ ꯈꯪꯗ꯭ꯔꯦ ꯍꯥꯟꯅ ꯍꯥꯏꯔꯛ
ꯀ꯭ꯔꯤꯔꯥ ꯅꯪ ꯍꯥꯏꯗꯔꯥꯒ ꯑꯩ ꯀꯃꯥꯏ ꯈꯪꯒꯦꯔꯥ
ꯑꯁ ꯅꯪꯒꯤ ꯊꯃꯣꯏꯅꯨꯡꯗ ꯂꯩꯕ ꯋꯥꯁꯤꯡꯗꯣ ꯂꯣꯏꯅ ꯍꯥꯏꯔꯛꯑꯣꯅꯦ ꯑꯩꯉꯣꯟꯗ ꯑꯩ ꯇꯥꯅꯤꯡꯕꯅ ꯂꯣꯏꯔꯦ
ꯅꯨꯄꯥꯅ ꯍꯥꯏꯗꯕꯅꯦ ꯑꯗꯨꯗꯤ
ꯅꯨꯄꯥꯅ ꯍꯥꯏꯒꯗꯧꯕ
ꯅꯨꯄꯥꯅ ꯍꯥꯏꯒꯗꯕꯅꯦ ꯀ꯭ꯔꯤꯔ
ꯅꯨꯄꯥꯅ ꯍꯥꯏꯃꯟꯕꯁꯤ ꯑꯦ ꯌꯥꯗ꯭ꯔꯦ ꯍꯧꯖꯤꯛ ꯀꯥꯟꯗꯤ ꯅꯨꯄꯥꯅ ꯍꯥꯏꯃꯜꯗꯗꯤ ꯅꯨꯄꯤꯁꯦ ꯃꯣꯏꯁꯦ ꯀꯩ ꯍꯥꯏꯁꯤꯔꯥ
ꯑꯩꯈꯣꯏꯗꯤ ꯑꯗꯨꯒꯨꯝꯅ ꯇꯧꯖꯒꯤꯗꯣꯀꯣ
ꯇꯧꯗ꯭ꯔꯥꯁꯨ ꯑꯦꯁ ꯅꯪ ꯅꯪꯒꯤ ꯍꯥꯟꯅ ꯇꯥꯅꯤꯡꯕꯅ ꯂꯣꯏꯔꯁꯦ ꯍꯥꯏꯔꯛꯑꯣꯁꯦ
ꯇꯥꯕꯤꯒꯅꯨ ꯑꯩꯒꯤꯗꯤ ꯂꯤ ꯊꯣꯛꯅꯉꯥꯏ ꯀꯥꯂꯤꯁꯨ ꯂꯩꯇꯦ ꯑꯗꯨꯒꯤꯅꯤ
ꯑꯣ
ꯃꯤꯔꯦꯝ ꯑꯣꯏꯕꯒꯤ
ꯃꯤꯔꯦꯝ ꯑꯣꯏꯔꯁꯨ ꯑꯩꯒꯤꯗꯤ ꯃꯤ ꯐꯩꯌꯦ
ꯃꯤ ꯑꯁ ꯍꯥꯏꯗꯣ ꯊꯃꯣꯏꯒꯤ ꯋꯥꯁꯦ ꯍꯥꯏꯗꯣꯛꯑꯅ ꯀꯔꯤ ꯁꯨ ꯂꯩꯇꯦꯗ ꯁꯨꯝ ꯆꯠꯅꯤ ꯑꯩ ꯎꯝ
ꯑꯁ
ꯍꯥꯏꯅꯤꯡꯉꯥꯏ ꯂꯩꯇꯦ
ꯎꯝ ꯍꯥꯏꯅꯤꯡꯉꯥꯏ ꯂꯩꯇꯦ
ꯅꯣꯏꯗ ꯍꯩꯅꯧ ꯌꯥꯝ ꯄꯥꯟꯕꯥ꯭ꯔꯣ
ꯑꯁ ꯑꯩꯈꯣꯏꯒꯤ ꯍꯩꯅꯧꯗꯤ ꯑꯦꯗꯚꯥꯟꯁꯇ ꯃꯨꯟꯕꯩ ꯂꯣꯏ ꯂꯣꯏꯁꯤꯟꯈ꯭ꯔꯦ ꯍꯧꯖꯤꯛ ꯄꯥꯝꯕꯤ ꯑꯍꯨꯝꯕꯨꯗꯤ ꯂꯩꯔꯤ
ꯑꯁ ꯊꯥꯔꯛꯎꯅꯦ ꯀꯔꯤ ꯅꯈꯣꯏꯗꯤ ꯁꯤꯗ ꯆꯠꯅꯤꯡꯉꯒ ꯂꯩꯔꯕꯝꯅꯦ
ꯑꯁ ꯅꯪꯕꯨ ꯄꯤꯗꯤ ꯄꯤꯖꯅꯤꯡꯉꯦ ꯑꯗꯣ ꯅꯪꯒꯤ ꯊꯃꯣꯏꯒꯤ ꯋꯥꯗꯣ ꯍꯥꯟꯅ ꯍꯥꯏ
ꯅꯪ ꯑꯗꯨ ꯅꯪ ꯑꯗꯨ ꯄꯤꯔ ꯗꯤ ꯅꯪ ꯑꯗꯨ ꯍꯦꯛ ꯄꯤꯕ ꯑꯩꯗꯤ ꯑꯗꯨꯝ ꯍꯥꯏꯗꯣꯛꯇꯣꯏꯅꯤ ꯅꯪꯅ ꯄꯥꯝꯕ ꯈꯨꯗꯤꯡ ꯍꯥꯏꯗꯣꯛꯀꯦ
ꯑꯁ ꯑꯩꯅ ꯄꯥꯝꯕꯁꯦ ꯀꯔꯤꯔꯅ ꯅꯪ ꯍꯥꯟꯅ ꯍꯥꯏꯔꯛꯑꯣꯅꯦ ꯌꯦꯡꯒꯦꯅꯦ ꯇꯥꯒꯦꯅꯦ ꯆꯨꯝꯕ꯭ꯔꯥ ꯂꯥꯟꯕ꯭ꯔꯥ ꯍꯥꯏꯕꯗꯣ
ꯈꯪꯈ꯭ꯔꯦꯍꯦ ꯅꯪ ꯍꯥꯏꯒꯗꯕꯅꯤꯅ
ꯎꯝ
ꯃꯤꯒꯤ ꯊꯃꯣꯏꯒꯤ ꯋꯥꯈꯜꯕꯨꯗꯤ ꯑꯩ ꯏꯁꯇꯗꯤ ꯇꯧꯗꯦ
ꯎꯝ ꯇꯧꯗꯔꯁꯨ ꯑꯩꯒꯤꯗꯤ ꯇꯧꯕꯤꯔꯣꯅꯦ
ꯇꯧꯕ ꯍꯩꯇꯦꯅꯦꯍꯦ ꯍꯥꯏꯅꯧ ꯄꯤꯗ꯭ꯔꯤꯐꯥꯎ ꯇꯧꯕ ꯍꯩꯔꯣꯏꯅꯦ ꯍꯩꯅꯧ ꯄꯤꯔ ꯍꯩꯅꯧꯗꯨꯅ ꯕꯤꯒꯤꯅꯤꯡꯅꯦꯕ ꯔꯨꯠꯁ ꯑꯣꯏꯗꯣꯏꯅꯦꯕ ꯍꯩꯅꯧꯗꯨꯅꯀꯣ
ꯑꯁ ꯀꯅꯥꯔꯣ ꯑꯣ ꯂꯥꯡꯒ ꯇꯧꯔꯛꯏꯁꯤꯅ
ꯍꯧꯖꯤꯛ ꯃꯤ ꯌꯥꯝꯕ ꯑꯗꯨꯒꯤ ꯏꯕꯥꯅꯕꯤ ꯑꯃꯁꯨ ꯂꯥꯛꯄ ꯑꯗꯨꯒꯤ
ꯑ
ꯌꯥꯝ ꯌꯥꯝ ꯌꯥꯝ ꯇꯥꯕ꯭ꯔꯥ
ꯍꯥ
ꯌꯥꯝꯅ ꯅꯣꯏꯖꯤ ꯑꯣꯏꯕ꯭ꯔꯥ ꯑꯩꯒꯤ ꯃꯐꯝꯗ
ꯑꯣꯏꯗꯦꯗ ꯀꯅꯥꯝꯇ ꯃꯈꯣꯟ ꯇꯥꯗꯦꯗ
ꯑꯥ ꯑꯥ
ꯑꯩꯗꯣ
ꯅꯪꯒꯤꯗꯣ ꯑꯗꯨꯂꯣꯏꯁꯤꯜꯂꯣꯀꯣ ꯎꯝ ꯇꯥꯏꯌꯦ ꯅꯪꯒꯤ ꯈꯣꯟꯖꯦꯜ ꯈꯛꯇ ꯇꯥ ꯉꯥꯏꯔꯦ ꯑꯩ ꯀꯤ ꯅꯥꯀꯣꯡꯗ ꯃꯤꯇꯣꯞꯄꯒꯤ ꯈꯣꯟꯖꯦꯜꯒ ꯇꯥꯖꯗ꯭ꯔꯦ
ꯂꯝꯗꯝꯁꯤꯗ ꯑꯩ ꯈꯛꯇ ꯍꯤꯡꯂꯝꯕꯒ ꯆꯞ ꯃꯥꯟꯅꯔꯦ ꯍꯧꯖꯤꯛ
ꯆꯞ ꯃꯥꯟꯅꯔꯦ ꯍꯧꯖꯤꯛꯇꯤ ꯎꯝ ꯀꯔꯤ ꯑꯩ ꯏꯅꯥꯛꯇ ꯂꯩꯕꯁꯤꯡ ꯏꯅꯥꯛꯇ ꯂꯩꯕꯁꯤꯡꯕꯁꯨ ꯑꯩ ꯃꯤꯅꯦꯅ ꯈꯟꯗ꯭ꯔꯦ
ꯌꯣꯡꯅꯦꯅ ꯈꯜꯂꯣ
ꯀꯤꯔꯤꯔ ꯗꯣꯛꯇꯔ ꯍꯦꯃꯣꯒꯤ ꯍꯦꯜꯂꯣꯏꯒꯤ ꯇꯥꯏꯞꯇ ꯑꯣ ꯑꯗꯨ ꯑꯗꯨꯃꯥꯏꯅ ꯇꯧ ꯇꯧꯔꯅꯤ ꯍꯧꯖꯤꯛ
ꯀꯛ ꯀꯛ ꯋꯀꯥꯛ ꯀꯛ ꯍꯥꯏꯕꯗꯣ
ꯎꯝ ꯀꯥꯀꯥ ꯀꯨꯀꯨ ꯍꯥꯔꯥ
ꯎꯝ
ꯅꯪꯁꯨ ꯌꯦꯡꯕ꯭ꯔꯅ ꯑꯗꯨꯒꯨꯝꯕꯗꯣ
ꯉꯤꯅ ꯐꯖꯅ ꯌꯡꯅꯦ ꯌꯦꯡꯒꯗꯧꯗꯕ ꯃꯥꯟꯗ꯭ꯔꯣ
ꯌꯦ ꯀꯗ ꯇꯧꯗ ꯀꯔꯤ ꯍꯥꯏꯕ꯭ꯔꯥ ꯍꯧꯖꯤꯛꯗꯤ ꯑꯃꯨꯛ ꯀꯥ ꯍꯥꯏꯌꯨꯅꯤ
ꯑꯗꯨ ꯀꯔꯤ ꯍꯥꯏ ꯀꯃꯥꯏꯅ ꯍꯥꯏꯗꯣꯏꯅꯣ
ꯌꯦꯡꯒꯗꯧꯕ ꯃꯥꯟꯕ꯭ꯔꯣ ꯍꯥꯏꯔꯗꯤ ꯂꯣꯏꯔꯦ ꯌꯦꯡꯒꯗꯒꯗꯧꯕ ꯅꯪꯒꯤꯁꯤꯗꯤ
ꯑꯩ ꯑꯩꯒꯤ ꯑꯩꯒꯤ ꯏꯝꯇꯩꯅꯣꯗꯤ ꯑꯗꯨꯝ ꯇꯧꯔꯅꯤ
ꯑ ꯅ ꯁꯤꯗꯣ ꯍꯩ ꯍꯥꯏꯒꯗꯧꯕꯅꯦ ꯑꯗꯨꯒꯨꯝꯕꯗꯣ ꯃ ꯃꯣꯏ ꯑꯦꯁꯡ ꯐꯥꯎꯠꯂꯣꯏ ꯉꯥꯎꯔꯈꯤꯕꯅ ꯑꯗꯨꯃꯥꯏꯅ ꯉꯥꯡꯔꯉ ꯀꯥꯟꯗ
ꯑꯣ ꯑꯩꯕꯨꯗꯤ ꯌꯦꯡꯍꯟꯗꯤ ꯇꯥꯔꯦ ꯃꯤ ꯈꯔꯗꯤ ꯍꯥ ꯍꯥ ꯑꯗꯨ ꯍꯥꯏꯔꯅꯦꯕ
ꯅꯪ ꯑꯩ ꯑꯟꯗꯔꯁꯇꯦꯟꯗꯤꯡ ꯂꯩꯔꯤꯒ ꯌꯥꯔꯦ ꯀꯩꯅꯣ ꯃꯤꯅ ꯇꯧꯕꯁꯨ ꯅꯠꯇꯦꯅ
ꯆꯨꯝꯃꯤ ꯆꯨꯝꯃꯤ ꯁꯤ ꯑꯃꯨ ꯀꯩꯁꯤ ꯁꯤ ꯑꯃꯨ ꯂꯣ ꯀꯥꯏꯅ ꯑꯃꯨꯛ ꯃꯨꯛ ꯇꯧꯔꯛꯀꯗ꯭ꯔꯣ
ꯑꯩ ꯂꯣꯏꯕ ꯃꯥꯜꯂꯦ
ꯂꯣꯏꯔꯦ
ꯑꯪ
ꯎꯝ
ꯅꯪꯒꯤꯗꯤ ꯂꯩꯕ꯭ꯔꯣ
ꯑꯩꯗꯤ ꯑꯣ ꯑꯃꯗꯤ ꯑꯃꯈꯛꯇꯪ ꯋꯥꯠꯂꯦ
ꯃꯤ ꯇꯧꯅꯤꯉꯥꯏ ꯃꯤ ꯄꯤꯒꯦ ꯑꯩ
ꯀꯅꯥꯗ ꯀꯅꯥꯗ ꯊꯥꯔꯁꯤꯔ
ꯍꯩ ꯏꯃꯥꯟꯅꯕꯤꯗ ꯀꯠꯊꯣꯛꯑꯣ ꯑꯩꯒꯤꯃꯥ ꯌꯦꯡꯂꯡꯒ ꯅꯪꯒꯤ ꯂꯥꯁ ꯀꯗꯣ ꯏꯃꯥꯟꯅꯕꯤꯗ ꯀꯠꯊꯣꯛꯄꯤꯌꯣꯕ
ꯗ ꯂꯩꯅꯦ
ꯃꯥꯁꯨ
ꯎꯝ ꯃꯥꯁꯨ ꯀꯟꯅ ꯉꯥꯡꯊꯔꯤ
ꯑ
ꯑꯃꯗꯣ ꯃꯤꯗ ꯄꯤꯅꯤꯡ ꯃꯤꯗ ꯀꯠꯊꯣꯛꯅꯤꯡꯗ꯭ꯔꯦꯕ ꯑꯦ ꯃꯥ ꯑꯦ ꯃꯥ ꯀꯣꯜꯅꯦ ꯑꯣ ꯅꯪ ꯀꯣꯜ ꯇꯧꯈ꯭ꯔꯣ ꯃꯉꯣꯟꯗ ꯑꯦ ꯑꯩ ꯀꯔꯤꯔ ꯒꯌꯟ ꯇꯥꯗ꯭ꯔꯦ ꯕꯥꯏ ꯅꯪ ꯔꯤꯁꯤꯞ ꯇꯧꯕ ꯌꯥꯕ꯭ꯔꯥ ꯑꯁꯤꯗꯁꯨ ꯃꯩꯇꯩꯂꯣꯟ ꯉꯥꯡꯗꯗꯤ ꯌꯥꯗꯣꯏꯕ ꯀꯔꯤꯔꯀꯣ ꯁꯤꯅꯤꯁꯦ ꯄꯨꯜꯂꯒ ꯋꯥ ꯃꯈꯣꯟ ꯊꯣꯛꯈ꯭ꯔꯦ ꯃꯣꯏꯕꯥꯟꯅꯤꯁꯦ ꯉꯁꯤ ꯑ ꯉꯁꯤ ꯑ ꯉꯁꯤ ꯅꯨꯡꯗꯥꯡꯗ ꯀꯔꯤ ꯏꯟꯁꯥꯡ ꯊꯣꯡꯔꯥꯒ ꯆꯥꯒꯦꯔꯥ ꯍꯥ ꯑꯥ
ꯑꯩꯗꯤ ꯍꯣꯔꯦꯟ ꯅꯨꯡꯗꯥꯡꯁꯦ ꯉꯥꯅꯨ ꯊꯣꯡꯕ ꯆꯥ ꯆꯥꯒꯦ ꯇꯧꯔꯤꯌꯦ
ꯋꯥꯎ ꯋꯥꯎ ꯋꯥꯎ ꯉꯥꯅꯨ ꯆꯥꯗ ꯀꯨꯏꯔꯦ ꯑꯩꯈꯣꯏꯗꯤ ꯉꯥꯅꯨꯁꯦ ꯇꯥꯡꯕꯅꯤꯅꯀꯣ ꯂꯩꯕ ꯉꯝꯃꯒꯥ ꯆꯥꯒꯦ ꯑꯩꯈꯣꯏ
ꯑꯩꯈꯣꯏꯁꯨ ꯉꯁꯤ ꯂꯩꯔꯤꯅꯦ
ꯀꯦꯖꯤꯗꯤ ꯀꯌꯥꯔꯀꯣ ꯉꯥꯅꯨꯗꯣ
ꯈꯪꯗꯦ ꯑꯩꯈꯣꯏꯗꯤ ꯀꯤꯖꯤꯗꯤ ꯀꯌꯥꯅꯣ ꯍꯥꯏꯕꯗꯤ ꯃꯣꯏꯒꯤ ꯀꯩꯂꯩ ꯅꯨꯄꯥ ꯅꯨꯄꯤ ꯂꯩꯅ ꯉꯥꯅꯨꯗꯁꯨ ꯅꯨꯄꯤꯗꯤ ꯍꯣꯡꯉꯦꯕ ꯅꯨꯄꯥꯗꯤ ꯇꯥꯡꯉꯦꯕ ꯑꯗꯨ ꯅꯨꯄꯥ ꯂꯩ
ꯑꯗꯨ ꯅꯨꯄꯥ ꯃꯄꯣꯝ ꯑꯃꯗ ꯀꯌꯥ ꯄꯤꯕ꯭ꯔꯥ
ꯂꯤꯁꯤꯡ ꯑꯃꯒ ꯆꯍꯨꯝ ꯑꯩꯈꯣꯏꯅ ꯂꯧꯕꯗꯤ ꯉꯁꯤ ꯑꯩꯈꯣꯏ ꯏꯃꯨꯡ ꯆꯥꯅꯤꯡꯉꯥꯏꯅ ꯑꯗꯨꯝ ꯆꯥꯎꯋꯦ
ꯑ ꯆꯥꯎꯋꯦꯕ ꯑ
ꯑꯁ ꯅꯪꯒꯤ ꯆꯥꯕꯒꯤ ꯃꯈꯣꯟꯔꯥ ꯑꯗꯨꯗꯣ
ꯍꯩ ꯆꯥꯗꯤꯍꯦꯛ ꯑꯩꯅ ꯑꯩꯒꯤ ꯇꯧꯕ ꯑꯗꯨꯒꯤꯅꯦ ꯑꯧ ꯑꯣ ꯁꯣꯔꯤ ꯃꯤ ꯀꯌꯥ ꯆꯥꯗꯣꯏꯅꯣ
ꯃꯤ ꯑꯩꯈꯣꯏ ꯑꯍꯨꯝ ꯃꯔꯤ ꯃꯉꯥ ꯃꯤ ꯇꯔꯨꯛ ꯆꯥꯗꯣꯏꯕ
ꯅꯣꯏ ꯐꯦꯃꯤꯂꯤꯔꯥ ꯅꯣꯏꯒꯤ ꯒꯦꯡꯔꯥ ꯑꯣ ꯑꯣ ꯌꯥꯥꯔꯦ ꯌꯥꯔꯦ
ꯉꯁꯤꯁꯦ ꯀꯩ ꯍꯥꯏꯁꯦꯔꯥ ꯑꯩꯒꯤ ꯕꯥ꯭ꯔꯠꯗꯦ ꯑꯣꯏꯕꯀꯣ
ꯑꯣ ꯍꯦꯄꯤ ꯕꯥ꯭ꯔꯠ ꯗꯦ ꯋꯥꯎ
ꯑꯣ ꯊꯦꯡꯀꯤ꯭ꯌꯨ
ꯆꯍꯤ ꯀꯌꯥ ꯁꯨꯔꯒꯦ ꯑꯗꯨꯁꯨ ꯍꯥꯏꯕꯥ ꯌꯥꯗꯦꯅꯦꯍꯦ
ꯑ
ꯀꯤꯂꯣ ꯀꯨꯟꯃꯨꯛ ꯂꯧꯔꯦ ꯍꯥꯏꯒꯦ ꯇꯧꯕꯅꯦ
ꯎ ꯀꯤꯖꯤ ꯀꯣꯟ ꯌꯥꯝꯃꯜ ꯂꯤꯍꯦ
ꯑꯩꯒꯤꯅꯦꯗ ꯀꯤꯂꯣ ꯀꯨꯟꯕꯨꯗꯤ
ꯅꯥꯈꯣ ꯀꯦꯛ ꯆꯥꯅꯤꯡꯉꯦ ꯀꯦꯛ ꯀꯦꯛ ꯇ꯭ꯔꯤꯠ ꯇꯧꯕꯤꯔꯣ ꯑꯩꯒꯤ ꯄꯦꯁꯇ꯭ꯔꯤꯛ
ꯀꯔꯝꯕ ꯀꯔꯝꯕ ꯐ꯭ꯂꯦꯚꯔꯗ ꯄꯥꯝꯕ꯭ꯔꯥꯅꯦ
ꯑꯩꯗꯤ ꯕꯇꯔ ꯏꯁꯀꯣꯠꯇꯣ ꯄꯥꯝꯃꯦ ꯑꯁꯤ ꯑꯩꯈꯣꯏꯒꯤ ꯃꯅꯥꯛꯇ ꯀꯦꯛꯀꯤ ꯗꯨꯀꯥꯟ ꯂꯩꯌꯦꯀꯣ
ꯎꯝ ꯑꯗꯣ ꯅꯪ ꯑꯩ ꯍꯥꯟꯅ ꯎꯔꯒ ꯅꯪ ꯆꯦꯟꯒꯗꯧ ꯃꯥꯟꯕ
ꯆꯦꯟꯂꯣꯏ ꯍꯦ ꯀꯃꯥꯏ ꯆꯦꯟ ꯑꯩ ꯆꯦꯟꯕ ꯉꯃꯗ꯭ꯔꯗꯤ ꯀꯔꯤꯔ
ꯗ
ꯆꯦꯜꯂꯣꯏ ꯅꯪꯅ ꯍꯦꯛ ꯕꯥ꯭ꯔꯠꯗꯦꯒꯤ ꯀꯦꯛ ꯄꯦꯁꯇ꯭ꯔꯤ ꯂꯧꯕꯤꯕ ꯑꯁ ꯆꯦꯜꯂꯣꯏ ꯈꯣꯟꯒꯅꯤ ꯎꯔꯒ
ꯑꯁ ꯑꯩꯉꯣꯟꯗ ꯍꯥꯟꯅ ꯀꯣꯟ ꯀꯣꯟꯒꯗ꯭ꯔꯣ ꯅꯠꯇ꯭ꯔꯒ ꯀꯦꯛ ꯇꯨꯄꯨ ꯍꯟꯅꯥ
ꯀꯣ ꯅꯪꯕꯨ ꯍꯥꯟꯅ ꯀꯣꯟꯔꯥꯒ ꯀꯣꯟꯕ ꯂꯣꯏꯔꯒꯥ ꯀꯦꯛꯗꯣ ꯏꯕꯥꯟꯅꯤ ꯍꯦꯄꯤ ꯕꯥ꯭ꯔꯠ ꯗꯦ ꯀꯥꯏꯅꯥ ꯑꯥ ꯑꯥ ꯆꯥꯃꯤꯟꯅꯗꯣꯢ
ꯑꯗꯨꯃꯥꯏꯅ ꯇꯧꯒꯅꯤ ꯀ꯭ꯔꯤꯔꯥ ꯅꯪꯁꯨ
ꯑꯁ ꯑꯩꯠꯁꯥ ꯃꯩ ꯃꯨꯠ ꯈꯔꯦꯅꯦꯍꯦ
ꯃꯩ ꯃꯨꯠꯂꯒꯅ ꯅꯦꯠ ꯅꯨꯡꯉꯥꯏꯇꯕꯒꯤ ꯇꯥꯏꯞꯇ ꯇꯧꯕ꯭ꯔꯥ ꯅꯣꯏꯁꯨ
ꯃꯩ ꯃꯨꯠꯂꯗꯤ ꯍꯣꯏ ꯅꯦꯠꯄꯨꯗꯤ ꯀꯨꯏꯅꯗꯤ ꯌꯥꯈꯤꯅꯦ ꯑꯗꯣ ꯑꯩ ꯕꯦꯇ꯭ꯔꯤꯗꯤ ꯌꯥꯝꯗ꯭ꯔꯕ ꯇ꯭ꯋꯦꯟꯇꯤ ꯐꯥꯏꯚ ꯈꯛꯇ ꯈꯤꯇꯪ ꯉꯥꯏꯔꯕ ꯉꯔꯥꯡ ꯅꯨꯡꯗꯥꯡꯗꯒꯤ ꯆꯞꯠꯇ꯭ꯔꯦꯕ ꯆꯥꯔꯖ ꯇꯧꯗ꯭ꯔꯕ
ꯅꯪꯒꯤ ꯑꯃꯈꯛ ꯉꯥꯏꯔꯕꯗꯣ ꯍ ꯅꯪꯒꯤ ꯏꯁꯄꯦꯁꯦꯜꯒꯤ ꯊꯥꯛ ꯈꯥꯛꯎ ꯑꯩꯉꯣꯟꯗ ꯀꯣꯜ ꯇꯩꯔꯛꯑꯣ ꯍꯣꯏ ꯍꯣꯔꯦꯟ ꯑꯩ ꯑꯃ ꯑꯃꯗꯣ ꯂꯣꯛ ꯏꯟ ꯇꯧꯒꯦꯕ ꯑꯩꯒꯤ ꯑꯣꯔꯤꯖꯤꯅꯦ
ꯑꯁ ꯑꯁ ꯑꯁ ꯅꯪ ꯑꯅꯤ ꯅꯤꯅꯦ ꯄꯥꯏꯔꯤꯁꯦ
ꯍꯣꯏ ꯄꯩꯁꯥ ꯑꯅꯤ ꯅꯠꯇꯦ ꯄꯩꯁꯥ ꯑꯅꯤꯅꯦ ꯄꯥꯏꯕ ꯄꯩꯁꯥ ꯑꯅꯤ ꯄꯥꯏꯗ꯭ꯔꯗꯤ ꯑꯩꯈꯣꯏꯗꯤ ꯌꯥꯗꯦ
ꯑꯁ ꯅꯨꯡꯉꯥꯏꯔꯦꯍꯦ ꯅꯣꯏꯅꯦ ꯅꯨꯡꯉꯥꯏꯔꯤꯁꯦ
ꯅꯨꯡꯉꯥꯢꯇꯦ